ꯇꯥꯕꯔꯣ
ꯇꯥꯏꯌꯦ ꯏꯆꯦ
ꯀꯣꯔꯤ ꯇꯧꯔꯤꯔꯣ
ꯐꯝꯂꯒ ꯂꯥꯏꯔꯤ ꯇꯨꯝꯒꯦ ꯍꯥꯏꯔꯒ ꯇꯨꯝꯕ ꯌꯥꯗꯕ ꯑꯉꯥꯡꯁꯤꯡ ꯂꯥꯡꯃꯟꯕꯒꯤ
ꯀꯩꯒꯤ ꯌꯥꯗꯕꯅꯣ ꯇꯨꯝꯕ ꯌꯥꯗ꯭ꯔꯣ ꯑꯩꯗꯤ ꯍꯧꯒꯠꯇ ꯉꯥꯏꯔꯤꯌꯦ
ꯇꯨꯝꯕ ꯌꯥꯗꯩ ꯑꯉꯥꯡ ꯑꯉꯥꯡꯁꯤꯡ ꯂꯥꯡꯃꯟꯕꯒꯀꯥ ꯃꯈꯣꯏ ꯑꯦꯛꯖꯥꯝ ꯂꯣꯏꯔꯒ ꯂꯩꯕ ꯑꯗꯨ
ꯅꯣꯏꯅ
ꯑꯩ ꯇꯨꯝꯃꯒꯅꯦ
ꯍꯣꯏ ꯍꯧꯖꯤꯛ ꯃꯈꯣꯏꯗꯤ
ꯁꯨꯇꯤ ꯂꯩꯈ꯭ꯔꯦꯕ ꯑꯗꯨꯒꯤ
ꯎꯝ
ꯍꯧꯖꯤꯛꯁꯨ ꯇꯥꯕ꯭ꯔꯥ ꯃꯈꯣꯏꯅ ꯁꯅꯥꯔꯤꯕꯗꯣ
ꯇꯥꯗꯦꯌꯦ
ꯑꯣ ꯑꯗꯨꯗꯤ ꯐꯔꯦ ꯐꯦꯡꯒꯤ ꯃꯈꯣꯟꯗꯤ
ꯑꯗꯨꯗꯤ ꯇꯥꯏ
ꯍꯣꯏ ꯑꯗꯨꯗꯤ ꯃꯨꯊꯥꯠꯂꯒꯦ ꯑꯩ
ꯑꯍꯥꯍꯥ ꯀꯤꯔꯦ ꯍꯥꯏꯌꯣ
ꯃꯨꯊꯠꯔꯣꯏ ꯑꯩ
ꯀꯤꯔꯦ ꯍꯥꯏꯌꯣꯕ
ꯍꯣꯏ ꯍꯣꯏ ꯀꯤꯔꯦ ꯀꯤꯔꯦ
ꯉꯁꯥꯏꯅ ꯇꯨꯝꯂꯤꯔꯣ ꯅꯪꯗꯤ
ꯑꯣ ꯍꯧꯒꯠ ꯍꯧꯖꯤꯛ ꯈꯛꯇ ꯍꯧꯒꯠꯇ ꯉꯥꯏꯔꯤꯌꯦ
ꯑꯁ ꯑꯩꯁꯨ ꯇꯨꯝꯅꯤꯡꯉꯤꯗ ꯁꯨꯃꯥꯏꯅ ꯑꯗꯨꯕꯨ ꯃꯁꯤꯗꯤ ꯖꯨꯄꯤꯇꯥꯔ ꯂꯩꯕꯅꯤꯅ ꯇꯨꯝꯕ ꯌꯥꯗꯦ ꯁꯥꯃꯟꯕꯒꯤ
ꯁꯥꯕ꯭ꯔ ꯗꯥ ꯑꯁ ꯑꯩꯈꯣꯏꯗꯤ ꯌꯥꯝ ꯅꯣꯡꯁꯦ ꯌꯥꯝ ꯃꯪꯉꯦ
ꯑꯩꯈꯣꯏꯁꯨꯝ ꯃꯥꯡꯗꯦ ꯅꯣꯡ ꯂꯩꯇꯦ ꯑꯩꯈꯣꯏ ꯂꯣꯝꯗꯗꯤ
ꯑꯩꯈꯣꯏꯗꯤ ꯅꯣꯡꯖꯦ ꯐꯖꯅ ꯃꯥꯡꯉꯦ ꯑꯩꯈꯣꯏꯗꯤ
ꯐꯥꯏꯅꯑꯗꯨꯗꯤ
ꯕꯖꯥꯔꯗ ꯆꯠꯅꯤꯡꯉꯥꯏ ꯂꯩꯕꯀꯣ ꯍꯤꯟꯖꯥꯡ ꯆꯥꯅꯤꯡꯉꯥꯏ ꯂꯩꯇ꯭ꯔꯦꯕꯀꯣ ꯆꯠꯅꯤꯡꯗꯕꯅ ꯇꯜꯂꯦ ꯈꯪꯗꯦ
ꯆꯪꯉꯛꯑꯗꯨꯗꯤ ꯅꯈꯣꯏꯅ ꯑꯍꯥꯎ ꯑꯍꯥꯎꯕ ꯂꯧꯔꯣ ꯆꯠꯂꯣ
ꯆꯅꯤꯡꯗꯤꯌꯦ
ꯅꯪꯒꯤ ꯅꯪꯒꯤ ꯅꯆꯥ ꯅꯨꯨꯄꯥ ꯍꯥꯏꯕꯗꯣ
ꯑꯥ
ꯃꯅꯥꯎꯅꯨꯄꯥ ꯍꯥꯏꯕ ꯆꯠꯂꯣ ꯍꯥꯏꯔꯣꯅ ꯑꯗꯨꯗꯤ
ꯃꯥꯗꯤ ꯂꯩꯕ ꯍꯩꯔꯣꯏꯌꯦ
ꯑꯗꯨ ꯅꯪꯅ ꯏꯔꯒ ꯄꯤꯕꯤꯔꯣꯗꯅ
ꯑꯥꯍꯝ ꯃꯥꯅ ꯀꯩꯀꯩ ꯂꯩꯔꯦꯔꯒ ꯀꯃꯥꯏ ꯇꯧꯗꯣꯏꯅꯣ ꯍꯥꯏꯕꯗꯨ ꯃꯥ ꯈꯪꯉꯣꯏꯕꯀꯣ ꯑꯩ ꯆꯠꯇ꯭ꯔꯗꯤ
ꯑꯣ ꯑꯗꯨꯒ ꯍꯣꯝ ꯃꯤꯅꯤꯁꯇꯔ ꯆꯠꯇ꯭ꯔꯗꯤ ꯈꯪꯉꯣꯏꯕꯀꯣ
ꯎꯝ ꯑꯩ ꯆꯇ꯭ꯔꯥꯗꯤ ꯈꯪꯔꯣꯏꯌꯦ ꯑꯗꯨꯅ ꯑꯗꯨꯅ ꯇꯜꯂꯦꯕ ꯑꯩ ꯆꯠꯇꯧ ꯆꯠꯇꯧ ꯆꯠꯇꯧꯔꯤꯖꯦ꯫
ꯑꯗꯣ ꯅꯪꯒꯤ ꯑꯦꯛꯖꯥꯝꯗꯣ
ꯑꯥ ꯂꯣꯏꯗ꯭ꯔꯤꯌꯦ꯫
ꯑꯣ ꯑꯃꯨꯛꯀ ꯂꯩꯕ꯭ꯔꯣ꯫
ꯗꯦ ꯑꯥ ꯇꯔꯥ ꯇꯔꯨꯛꯇ꯫
ꯑꯣ꯫
ꯇꯥꯡ ꯇꯔꯥ ꯇꯔꯨꯛꯇ ꯂꯩꯕꯅꯤ꯫
ꯑꯣ ꯑꯗꯨꯗꯤ ꯉꯁꯤꯀꯣ꯫
ꯑꯗꯨꯅꯦ꯫ ꯊꯥꯡ ꯇꯥꯡ ꯇꯔꯥꯇꯔꯨꯛ ꯍꯥꯏꯕꯗꯤ ꯍꯥꯡꯆꯤꯠꯅꯤ꯫
ꯅꯠꯇꯦꯌꯦ ꯉꯁꯤ ꯇꯥꯡ ꯇꯔꯦꯠꯅꯦ ꯇꯔꯥꯇꯔꯨꯛ ꯍꯥꯏꯁꯦ꯫
ꯑꯣꯏ ꯇꯥꯏꯌꯦ ꯇꯥꯏꯌꯦ꯫
ꯇꯥꯡ ꯉꯁꯤ ꯇꯥꯡ ꯇꯔꯨꯛꯔꯥ ꯇꯔꯦꯠꯔꯥ ꯇꯔꯦꯠꯔꯥ ꯅꯤꯄꯥꯜꯔꯥ ꯑꯣꯏꯔꯝꯒꯅꯤ ꯉꯁꯤꯁꯦ꯫
ꯈꯪꯗꯦ ꯑꯩꯗꯤ ꯌꯦꯡꯗ ꯌꯦꯡꯗ꯭ꯔꯤ꯫
ꯅꯤꯄꯥꯟ꯫
ꯅꯤꯄꯥꯜ ꯃꯥꯄꯜ ꯇꯔꯥ꯫
ꯅꯤꯄꯥꯜ ꯃꯥꯄꯜ ꯇꯔꯥ꯫ ꯇꯔꯥꯃꯊꯣꯏ ꯇꯔꯥꯅꯤꯊꯣꯏ ꯇꯔꯥꯍꯨꯝꯗꯣꯏ ꯇꯔꯥꯃꯔꯤ ꯇꯔꯥꯃꯉꯥ ꯇꯔꯥ ꯇꯔꯨꯛ ꯇꯔꯨꯛꯇ꯫
ꯑꯗꯨꯗꯤ ꯂꯩꯗꯅ꯫
ꯇ ꯇꯔꯥ ꯇꯔꯨꯛꯇꯅꯦ꯫
ꯅꯨꯃꯤꯠ ꯂꯩꯌꯦ ꯅꯨꯃꯤꯠ ꯂꯩꯥꯌꯦ꯫
ꯂꯩꯔꯤꯛ ꯄꯥꯗꯣꯔꯤꯅꯦ ꯄꯥꯗꯦꯅꯦ ꯫
ꯑꯣ ꯃꯈꯣꯏ ꯕꯨꯛꯀꯨꯝꯕ ꯂꯩꯕ꯭ꯔꯣ꯫
ꯂꯩꯅ ꯌꯥꯝ ꯂꯨꯏꯌꯦ꯫ ꯍꯣꯏ ꯫
ꯑꯣ꯫ ꯍꯣꯏ ꯍꯥꯏꯌꯣ ꯅꯪ ꯍꯥꯏꯒꯗꯧꯕꯗꯣ꯫
ꯑꯩ ꯑꯩꯉꯣꯟꯗꯁꯨ ꯃꯈꯣꯟ ꯌꯥꯝ ꯇꯥꯕ꯭ꯔꯣ꯫ ꯇꯥꯗꯕ ꯫ ꯁꯤꯗ ꯑꯉꯥꯡ ꯏꯁꯩ ꯁꯛꯑꯥ ꯀꯩꯗꯧꯔ ꯂꯩ꯫ ꯃꯄꯥꯟ ꯊꯣꯛꯔꯁꯨ ꯒꯥꯔꯤ ꯎꯝ ꯃꯄꯥꯟ ꯆꯣꯔꯣ ꯒꯥꯔꯤ ꯃꯈꯣꯟꯔꯣ ꯌꯥꯗꯦ ꯃꯄꯥꯟ ꯊꯣꯛꯞꯁꯨ ꯌꯥꯗꯦ ꯃꯅꯨ ꯑꯣꯏꯔꯁꯨ ꯑꯁ ꯈꯪꯗꯦꯗ꯫
ꯀꯅꯥꯒꯤ ꯑꯉꯥꯡꯅꯣ ꯃꯄꯨ ꯃꯄꯨꯒꯤꯔꯣ꯫
ꯍꯣꯏ ꯌꯥꯝꯕꯨ ꯈꯣꯏꯒꯤ꯫
ꯑꯣ ꯑꯗꯨꯗꯤ ꯍꯧꯖꯤꯛ ꯂꯥꯡꯉꯅꯨ ꯍꯥꯏꯔꯨꯅꯦ꯫
ꯀꯥꯏꯗ ꯀꯥꯏꯗ ꯆꯠꯂꯒ ꯑꯩꯁꯨ ꯐꯣꯟ ꯇꯧꯗꯣꯏꯅꯣ ꯈꯪꯗꯦꯗ ꯋꯥꯔꯤ ꯁꯥꯟꯅꯗꯣꯏꯅꯣ ꯈꯪꯗꯦ꯫ ꯃꯄꯥꯟꯗ ꯊꯣꯛꯑꯒ ꯒꯥꯔꯤꯌꯣ ꯃꯤꯌꯣ꯫ ꯌꯥꯗꯦ ꯃꯅꯨꯡꯗ ꯆꯪꯉꯖꯨ ꯌꯥꯗꯦ ꯈꯪꯗꯦꯗ ꯑꯩꯖꯦ꯫ ꯑꯩꯒꯤ ꯄꯨꯟꯁꯤꯁꯤꯗ
ꯑꯣ ꯅꯪ ꯂꯩꯕ ꯃꯐꯝꯁꯦ ꯃꯤ ꯈꯔ ꯂꯩꯕ ꯑꯥ ꯌꯥꯝ ꯂꯩꯕꯕꯤ ꯃꯐꯝ ꯃꯥꯜꯂꯦꯀꯣ ꯑꯗꯨꯗꯤ꯫
꯫ ꯅꯦꯋꯥꯛꯅ ꯃꯔꯣꯟ ꯑꯃ ꯌꯥꯗꯕꯅꯦ ꯁꯥꯎꯅꯤꯡꯕꯅ ꯑꯩꯗꯤꯀꯣ ꯌꯥꯝ ꯁꯥꯎꯅꯤꯡꯉꯦ ꯍꯥꯏꯁꯤꯅꯤ
ꯗꯣꯏꯗꯤ ꯀꯩꯁꯨ ꯀꯥꯏꯔꯣꯏꯗꯥ ꯅꯪꯒꯤ ꯈꯣꯟ ꯌꯥꯝ ꯇꯥꯏꯌꯦ
ꯑꯗꯨꯁꯨ ꯑꯁꯤꯁꯨ ꯅꯪꯒꯤ ꯂꯥꯏꯕꯛ ꯐꯕꯒꯤꯅꯤ
ꯍꯣꯏ ꯆꯨꯝꯃꯦ ꯅꯪꯒꯤ ꯁꯣꯔ ꯍꯣꯟꯕꯐꯥꯎ ꯃꯤ ꯈꯣꯟꯗꯣ ꯇꯥꯏ
ꯅꯪꯒꯤ ꯂꯥꯏꯕꯛ ꯐꯔꯣꯏꯌꯦ ꯐꯥꯕꯩꯒꯤꯅꯦ ꯅꯠꯇ꯭ꯔꯗꯤ ꯌꯥꯔꯣꯏ
ꯑꯗꯨꯒꯤꯅꯦ ꯑꯁ ꯑꯩꯒꯤ ꯂꯩꯕꯥꯛ ꯌꯥꯝ ꯐꯥꯔꯦ
ꯑꯍꯨꯝ ꯅꯪꯒꯤ ꯊꯕꯛꯄꯨ ꯂꯣꯏꯔꯦ ꯍꯥꯏꯕꯅꯣ
ꯂꯣꯏꯔꯦ
ꯀ꯭ꯌꯥ ꯈꯛꯇ ꯂꯩꯔꯝꯕꯅꯣ
ꯑꯩꯒꯤꯔꯣ
ꯑꯣ
ꯃꯔꯤ ꯃꯉꯥꯒꯨꯝꯕꯗ ꯂꯩꯕꯔ
ꯑꯦꯍ ꯌꯥꯔꯦꯗ ꯑꯩꯒꯤ ꯖꯨꯝ ꯍꯣꯏ ꯑꯩꯒꯤꯁꯨ ꯌꯥꯗꯦꯗ ꯅꯦꯠꯋꯥꯛꯀꯨꯝꯕꯀꯣ ꯑꯗꯨꯒ ꯑꯣ ꯃꯈꯣꯏꯅ ꯋꯥꯔꯤ ꯁꯥꯕ ꯇꯥꯠꯕ ꯑꯩ ꯑꯌꯥꯁꯥꯕ ꯇꯥꯗꯕ ꯁꯨꯃꯥꯏꯟ ꯇꯧꯋꯦꯕ ꯅꯣꯏꯃꯛ ꯅꯣꯏꯒꯅꯤ ꯍꯧꯖꯤꯛꯇꯤ
ꯑꯗꯨꯗꯤ ꯐꯖꯅ ꯇꯨꯝꯊꯣꯛꯑꯣ ꯀꯦꯝ ꯀꯥꯟꯅꯗ꯭ꯔꯦ ꯑꯣ ꯀꯅꯥꯅꯣ ꯅꯣꯏꯒꯤ ꯃꯅꯤꯡꯗꯁꯨ ꯂꯥꯎꯑꯣ
ꯈꯪꯗ꯭ꯔꯤꯗ ꯍꯧꯖꯤꯛꯅꯤ ꯍꯧ
ꯅꯪꯁꯨ ꯑꯩꯁꯨ ꯌꯥꯗꯕ ꯉꯥꯛꯇꯅꯤ ꯇꯧꯔꯤꯁꯦ
ꯑꯗꯨꯒ ꯅꯦꯠꯋꯥꯛꯁꯦ ꯑꯗꯨꯒ ꯐꯖꯔꯒ ꯑꯗꯨꯒ ꯌꯥ ꯋꯥꯔꯤ ꯁꯥꯕ ꯌꯥꯕ ꯃꯇꯝꯗ ꯑꯃꯨꯛꯀꯗꯤ ꯌꯥꯗꯦ ꯕꯦꯛꯒ꯭ꯔꯥꯎꯟꯗ
ꯑꯗꯨꯅꯤ
ꯑꯗꯨꯅꯤꯁꯦ ꯑꯉꯥꯡ ꯂꯥꯏꯔꯗꯤ ꯌꯣꯡ ꯃꯥꯜꯂꯒ ꯑꯉꯥꯡꯉꯩꯖꯦ ꯆꯞ ꯃꯥꯟꯅꯥꯏꯌꯦ
ꯑꯉꯥꯡ ꯀ꯭ꯌꯥ ꯂꯩꯒꯦ
ꯑꯅꯤ ꯂꯩꯌꯦ ꯑꯗꯨ ꯀꯣ ꯑꯪ ꯅꯠꯇꯦ ꯑꯩꯒꯤ ꯆꯤꯆꯦꯒꯤ ꯑꯉꯥꯡꯅꯦ
ꯑꯣ ꯑꯗꯣ ꯅꯨꯄꯥꯔ ꯅꯨꯄꯤꯔ ꯍꯥꯏꯕ
ꯅꯨꯄꯤꯌꯥ ꯅꯨꯄꯥꯅꯦ ꯑꯗꯨꯒꯤꯅꯦ
ꯑꯗꯨꯒꯤꯅꯦ ꯇꯥꯅꯗ꯭ꯔꯤꯗꯣ ꯍꯥꯏꯌꯣ
ꯅꯨꯄꯤꯗꯤ ꯁꯨꯃꯥꯏꯟ ꯇꯧꯔꯣꯏ ꯅꯨꯄꯥꯒꯤꯅꯦ ꯅꯨꯄꯥꯗꯨꯒꯤꯅꯦ
ꯎꯝ ꯅꯨꯄꯤꯗꯤ ꯀꯃꯥꯏꯟ ꯂꯩꯉꯦꯍꯦ ꯀꯃꯥꯏ ꯇꯧꯔꯒ ꯂꯩꯒꯦ ꯑꯗꯨꯗꯤ
ꯑꯣ ꯅꯨꯄꯤꯗꯤ ꯂꯥꯡꯉꯁꯨ ꯁꯨꯃꯥꯏꯟ ꯆꯠꯊꯤꯔꯣꯏꯗꯅ ꯃꯈꯣꯏꯗ ꯑꯁ ꯌꯥꯝ ꯁꯥꯏꯑꯦ ꯑꯗꯨꯕꯨ ꯌꯥꯝ ꯁꯥꯕ ꯃꯐꯝꯗ ꯃꯈꯣꯏꯁꯦ ꯕꯣꯜ ꯁꯅꯥꯔꯒ ꯐꯨꯔꯤꯠꯁꯨ ꯂꯤꯠꯇꯦ ꯅꯨꯡꯁꯥꯗꯒ ꯑꯁ ꯍꯨꯃꯥꯡ ꯊꯣꯛꯑꯒ ꯁꯅꯥꯕꯩꯔ ꯑꯩꯈꯣꯏꯗꯤ ꯈꯪꯗꯦ ꯁꯥꯗ꯭ꯔꯥ ꯃꯈꯣꯏꯁꯤ ꯃꯤ ꯅ ꯃꯤ ꯅꯠꯇꯕ ꯃꯥꯂꯦ ꯑꯃꯨꯛ ꯃꯈꯣꯏꯁꯦ ꯁꯥꯕꯁꯨ ꯈꯪꯗꯦ
ꯅꯥꯅꯤ ꯀꯣ
ꯈꯪꯗꯦ ꯑꯩꯈꯣꯏꯅ ꯍꯥꯏꯕꯅꯤ ꯁꯤꯅꯥꯒꯅꯨ ꯁꯤꯅꯥꯒꯅꯨ ꯌꯥꯝ ꯁꯥꯏ ꯑꯗꯨꯁꯨ ꯑꯈꯣꯏꯅ ꯍꯥꯏꯕ ꯇꯥꯗꯦꯕ
ꯎꯝ ꯅꯥꯅꯤ ꯁꯥꯅꯥꯒꯅꯣ ꯍꯥꯏꯌꯣ ꯃꯃꯥꯗꯤ ꯂꯩꯇꯕ꯭ꯔꯣ
ꯂꯥꯏꯌꯦ ꯃꯃꯥꯡꯖꯨ ꯍꯥꯏꯕꯅꯦ ꯏꯟꯗꯕ ꯃꯈꯣꯏ ꯑꯅꯤꯗꯨ
ꯆꯍꯤ ꯀꯌꯥ ꯀꯌꯥ ꯁꯨꯔꯒꯦꯅꯦ
ꯆꯍꯤꯕꯨꯗꯤ ꯈꯪꯗꯦ ꯑꯗꯨꯕꯨ ꯑꯆꯧꯕꯁꯦ ꯀ꯭ꯂꯥꯁꯁꯦ ꯀ꯭ꯂꯥꯁ ꯁꯤꯛꯁ ꯑꯣꯏꯔꯦ ꯑꯗꯨꯒ ꯑꯃꯅ ꯀ꯭ꯂꯥꯁ ꯊ꯭ꯔꯤ
ꯑꯝ
ꯌꯥꯝ ꯄꯤꯛꯂꯤꯗ
ꯑꯆꯧꯕꯗꯣ ꯑꯍꯟ ꯑ ꯀꯩꯅꯣꯗꯣ ꯑꯍꯟꯗꯣ ꯅꯨꯄꯥꯔꯣ ꯅꯨꯄꯤꯔꯣ
ꯅꯨꯄꯥ ꯈꯛꯇꯅꯦ ꯑꯗꯨꯒꯤꯅꯦ
ꯅꯨꯄꯤ ꯍꯥꯏ ꯅꯠꯇ꯭ꯔꯣ ꯅꯨꯄꯤ ꯑꯃ ꯅꯨꯄꯥ ꯑꯃ ꯍꯥꯏꯕ ꯅꯠꯇ꯭ꯔꯣ
ꯅꯨꯄꯤ ꯑꯃ ꯅꯨꯄꯤ ꯅꯨꯄꯤ ꯑꯃ ꯅꯨꯄꯥ ꯑꯅꯤ ꯑꯗꯣ ꯅꯨꯄꯤꯗꯤ ꯃꯈꯣꯏ ꯃꯈꯣꯏ ꯈꯨꯟꯗ ꯑꯃꯨꯛꯀ ꯆꯠꯈ꯭ꯔꯤꯕ
ꯎꯝ ꯍꯣꯢ
ꯑꯩꯅꯥ ꯏꯆꯤꯛ ꯆꯤꯛꯑꯦꯗꯤ ꯃꯁꯤꯗ ꯂꯥꯛꯕꯖꯦ ꯃꯥ ꯊꯕꯛ ꯇꯧ ꯇꯧꯕꯒꯤ ꯂꯥꯛꯄꯅꯦ ꯑꯗꯣ ꯑꯥ ꯃꯥꯒꯤ ꯃꯆꯥꯁꯤꯡꯖꯨ ꯑꯁꯤꯗ ꯁ꯭ꯀꯨꯜ ꯀꯥꯅꯤꯡꯉꯥꯏ ꯂꯥꯛꯄꯀꯣ
ꯑꯣ
ꯅꯨꯄꯤ ꯑꯃꯗꯤ ꯃꯈꯣꯏ ꯌꯨꯝꯗ ꯍꯥꯟꯈ꯭ꯔꯦ ꯃꯈꯣꯏ ꯌꯨꯝꯗ ꯃꯥꯗꯤ ꯁ꯭ꯀꯨꯜ ꯀꯥꯕ ꯑꯗꯨꯒꯤꯅꯦ
ꯑꯣ ꯑꯉꯥꯡꯁꯤꯡꯒ ꯅꯪꯒ ꯂꯩꯃꯤꯟꯅꯕ꯭ꯔꯣ ꯅꯣꯏ ꯃꯥꯁꯨ ꯂꯩ ꯍꯥꯏ ꯅꯠꯇ꯭ꯔꯣ
ꯍꯣꯏ ꯂꯩꯌꯦ ꯑꯩꯈꯣꯏ ꯑꯩꯅ ꯅꯍꯥꯟ ꯍꯥꯏꯗꯤ ꯃꯤ ꯇꯔꯨꯛ ꯂꯩ ꯍꯥꯏꯅ
ꯅꯣꯏꯒꯤꯁꯦ ꯑꯩ ꯒ꯭ꯌꯥꯟ ꯇꯥꯗꯦ ꯅꯣꯏ ꯄꯥꯗꯤ ꯑꯗꯨꯗꯤ
ꯍꯣꯏ ꯑꯩ ꯏꯃꯥ ꯍꯥꯏꯗꯣ ꯑꯩꯒꯤ ꯏꯃꯥ ꯇꯁꯦꯡꯕ ꯏꯃꯥ ꯅꯠꯇꯦ ꯑꯩꯒꯤ ꯑꯟꯇꯤꯀꯣ
ꯑꯣ
ꯑꯩ ꯏꯃꯥ ꯏꯄꯥꯗꯤ ꯌꯨꯝꯗ ꯂꯩ ꯆꯤꯡꯗ
ꯑꯩꯁꯨ ꯂꯥꯛꯑꯒꯦ
ꯑꯗꯨ ꯑꯩ ꯍꯧꯖꯤꯛ ꯂꯩꯕ ꯃꯐꯝꯁꯦ ꯏꯃꯥ ꯏꯄꯥ ꯑꯥ ꯍꯥꯏꯕꯗꯤ ꯑꯩ ꯀꯥꯖꯤꯟꯀꯣ ꯀꯥꯖꯤꯟꯒ ꯑꯩꯒꯤ ꯆꯤꯆꯦ ꯀꯥꯖꯤꯟꯒ ꯂꯩꯔꯦ ꯂꯩꯥꯃꯤꯟ ꯅꯥꯕꯅꯦꯕ
ꯑꯣ ꯑꯣ ꯈꯪꯉꯦ ꯈꯪꯉꯦ
ꯎꯝ
ꯑꯩꯒꯤ ꯏꯆꯥꯟꯅꯨꯄꯤ ꯑꯃꯁꯨ ꯍꯧꯖꯤꯛ ꯅꯪꯅ ꯂꯩꯕ ꯃꯐꯝꯗ ꯂꯩꯌꯦ
ꯅꯪꯒꯤ ꯅꯅꯥꯎꯅꯨꯄꯤ
ꯍꯣꯏ ꯑꯁꯦꯡꯕꯒꯤꯗꯤ ꯑꯁꯦꯡ ꯑꯁꯦꯡꯕ ꯑꯩꯒꯤ ꯃꯈꯥꯗꯀꯣ ꯂꯥꯁ ꯑꯣꯏꯕ ꯕꯒꯤ ꯍꯣꯏ ꯍꯣꯏ
ꯅꯣꯏ ꯃꯤ ꯀꯌꯥ ꯁꯨꯒꯦ
ꯑꯩꯈꯣꯏꯁꯦ ꯃꯤ ꯑꯥ ꯇꯔꯨꯛ ꯇꯔꯦꯠ ꯅꯤꯄꯜ ꯃꯥꯄꯟ
ꯑꯣ ꯃꯤ ꯃꯥꯄꯟꯅ ꯌꯥꯝꯃꯤꯌꯦ ꯅꯣꯏꯃꯥ ꯀꯅꯥ ꯑꯉꯥꯡ ꯈꯛꯇ
ꯅꯠꯇꯦ ꯅꯠꯇꯦ ꯏꯃꯥ ꯏꯄꯥꯒ ꯑꯥ ꯏꯃꯥ ꯏꯄꯥꯗꯤ ꯑꯅꯤ ꯁꯨꯔꯦꯀꯣ ꯑꯗꯨꯒ ꯑꯩꯈꯣꯏ ꯑꯥ ꯑꯝ
ꯌꯥ ꯑꯩꯒ ꯑꯩꯒꯤ ꯗꯗꯥꯒ ꯑꯩꯒꯤ ꯏꯆꯥꯟꯅꯨꯄꯤꯁꯤꯡꯒ ꯄꯨꯂꯥꯞ ꯄꯔꯤ ꯃꯉꯥꯅꯤꯕ ꯑꯩꯈꯣꯏꯁꯦ
ꯑꯣ ꯃꯉꯥ
ꯍꯣꯏ ꯑꯗꯨ ꯑꯗꯨꯒ ꯑꯩꯒꯤ ꯗꯥꯗꯥ ꯑꯆꯥꯎꯕꯖꯦ ꯈ꯭ꯋꯥꯏꯒꯤ ꯑꯆꯥꯎꯕꯁꯦ ꯃꯥꯁꯦ ꯅꯨꯄꯤ ꯊꯤꯔꯦꯕꯀꯣ ꯑꯗꯨ ꯅꯨꯄꯤ ꯊꯤꯔꯦ ꯑꯗꯨꯒ ꯑꯉꯥꯡ ꯑꯃ ꯂꯩꯔꯦꯕ ꯍꯧꯖꯤꯛꯇꯤ ꯑꯉꯥꯡ ꯑꯅꯤ ꯂꯩꯔꯦ ꯑꯗꯨꯒꯤ ꯇꯔꯥ ꯁꯨꯍꯟꯈꯖꯦꯔꯦ ꯑꯗꯨ ꯃꯥꯗꯤ ꯌꯨꯝ ꯑꯃ ꯁꯦꯝꯃꯥꯒ ꯃꯥ ꯃꯈꯣꯏꯒꯤ ꯌꯨꯝ ꯀꯣ ꯁꯦꯝꯃꯒ ꯑꯥ ꯇꯣꯉꯥꯟꯅ ꯂꯩꯈ꯭ꯔꯦꯕ
ꯑꯣꯍꯣ ꯑꯗꯨꯗꯤ ꯍꯧꯖꯤꯛꯇꯤ ꯃꯤ ꯌꯥꯝꯔꯝꯃꯔꯣ ꯃꯤ ꯌꯥꯝꯔꯝꯃꯔꯣꯏꯅꯦ
ꯍꯣ ꯍꯣꯏ ꯍꯧꯖꯤꯛꯇꯤ ꯇꯔꯨꯛ ꯍꯣꯏ ꯇꯔꯨꯛꯂ ꯇꯔꯦꯠꯂ
ꯑꯣ ꯈꯪꯉꯦ ꯈꯪꯉꯦ ꯈꯪꯉꯦ ꯍꯧꯖꯤꯛꯇꯤ ꯈꯪꯉꯦ
ꯑꯗꯨꯕꯨ ꯑꯈꯣꯏꯁꯦ ꯄꯨꯂꯞ ꯂꯩꯃꯤꯟꯅꯗꯕꯀꯣ ꯑꯃꯅ ꯑꯩꯒꯤ ꯏꯆꯟꯅꯨꯄꯤ ꯑꯃꯅꯦ ꯍꯧꯖꯤꯛꯅ ꯈ꯭ꯋꯥꯏ ꯂꯥꯏꯕ ꯑꯃ ꯏꯝꯐꯥꯜꯗ ꯗꯤ ꯑꯦꯝꯗ ꯀꯣꯂꯦꯁ ꯀꯥꯔꯤꯌꯦ ꯑꯗꯨꯒ ꯑꯩꯒꯤ ꯏꯆꯟ ꯅꯨꯄꯥꯁꯨ